ꯍꯜꯂꯣ
ꯅꯨꯡꯉꯥꯏꯔꯤꯕꯣ?
ꯑꯩꯅ ꯍꯥꯏꯒꯦ ꯇꯧꯔ ꯅꯪꯅ ꯍꯥꯟ ꯍꯥꯟꯒ꯭ꯔꯦ꯫
ꯃꯇꯝ ꯀꯃꯥꯏ ꯂꯦꯜꯂꯤꯒꯦ?
ꯑꯃꯨꯒꯁꯨ ꯆꯞ ꯃꯥꯟꯅꯩ ꯃꯥꯏꯟ ꯔꯤꯠ ꯇꯧꯔꯒ ꯍꯥꯏꯔꯕ ꯀꯩꯅꯣ?
ꯑꯣ
ꯃꯇꯝ ꯖꯦ ꯒꯦꯝ ꯁꯥꯟꯅꯕ ꯍꯧꯖꯤꯛꯀꯤ ꯑꯣꯏꯅꯗꯤ꯫
ꯑꯣ ꯀꯩ ꯈꯦꯝ
ꯃꯣꯕꯥꯏꯜ ꯂꯤ ꯖꯦꯟ
ꯑꯣ ꯑꯩꯗꯤ ꯑꯗꯨꯗꯤ ꯁꯥꯟꯅꯕ ꯍꯥꯏꯇꯦ꯫
ꯑꯗ ꯀꯩ ꯁꯥꯟꯅꯕ?
ꯑꯩꯗꯤ ꯑꯃ ꯑꯥ ꯏꯆꯝ ꯆꯝꯕ ꯒꯦꯝꯁꯤꯡꯗꯣ ꯄꯖꯜꯒꯨꯝꯕ ꯑꯦꯔꯣꯒꯤ ꯑꯃ ꯀꯥꯞꯄꯒꯨꯝꯕ ꯀꯦꯟꯗꯤ ꯀ꯭ꯔꯁ ꯁꯥꯟꯅꯔꯝꯃꯦ
ꯀꯦꯟꯗꯤꯀ꯭ꯔꯁꯤꯡ ꯕꯣꯔꯤꯡ ꯆꯨꯔꯛꯀꯗꯧ ꯃꯥꯟꯗ ꯌꯥꯝ ꯀꯣꯏꯅ ꯁꯥꯟꯅꯔꯁꯨ
ꯍꯣꯏ ꯕꯤꯠ ꯂꯩꯔꯛꯇꯕꯅꯦ
ꯎꯝ
ꯕꯤꯠ ꯂꯩꯇ꯭ꯔꯗꯤ ꯑꯗꯨꯝ ꯆꯠꯁꯠ ꯀꯛꯊꯠ ꯂꯩꯗꯤ
ꯎꯝ ꯃꯥꯅꯦ ꯁꯟꯅꯤꯡꯗꯨꯗꯒꯤ ꯍꯥꯞꯄ ꯀꯩꯗꯧꯕꯅꯤ ꯅꯠꯇ꯭ꯔꯥ
ꯍꯣꯏ
ꯀꯩꯅꯣ ꯊꯧꯔꯤꯒꯤ ꯀꯩꯅꯣ ꯇꯧꯕꯗꯨ ꯁꯥꯟꯅꯕ꯭ꯔꯥ
ꯀꯔ
ꯑꯥ ꯊꯧꯔꯤꯗꯣ ꯀꯩꯅꯣ ꯇꯧꯕꯩꯗꯣ ꯃꯣꯏ ꯌꯦꯠꯁꯤꯟꯅ ꯂꯩꯕꯗꯣ ꯑꯃꯨꯛ ꯂꯧꯊꯣꯛꯄꯩꯗꯣ
ꯑꯥ ꯑꯥ ꯑꯗꯨꯁꯨ ꯁꯥꯟꯅꯩꯌꯦ
ꯎꯝ ꯑꯗꯨ ꯑꯩꯈꯣꯏ ꯃꯥꯏ ꯐꯣꯟꯗꯤ ꯌꯥꯎꯕꯅꯤ ꯑꯗꯨ ꯃꯔꯛ ꯃꯔꯛꯇ ꯁꯦꯟꯅꯩ ꯑꯗꯨꯗ
ꯑꯗꯨꯝ ꯅꯨꯡꯉꯥꯏꯕꯅꯦ ꯑꯗꯨꯗꯨꯁꯨ
ꯎꯝ
ꯑꯗꯒꯤ ꯀꯩꯅꯣ ꯑꯩ ꯑꯩꯒꯤ ꯐꯣꯟꯗ ꯌꯥꯎꯔꯤꯁꯦ ꯀꯩꯅꯣ ꯀꯣꯗ ꯑꯟꯁꯀ꯭ꯔꯦꯝꯕꯜ ꯇꯧꯔꯒ ꯋꯥꯔꯗꯀꯤ ꯑꯗꯨꯁꯨ ꯌꯥꯎꯋꯦ
ꯀꯣꯔꯠ ꯍꯥꯏꯗꯤ ꯃ꯭ꯌꯨꯖꯤꯛꯀꯤ ꯀꯣꯔꯠꯇ ꯑꯣꯏ
ꯅꯠꯇꯦ ꯀ꯭ꯔꯤꯇꯣꯒ꯭ꯔꯥꯝꯒꯤ ꯇꯥꯏꯞꯇꯀꯣ
ꯑꯝ
ꯑꯗꯨꯃꯥꯏꯅ ꯇꯧꯔꯒ ꯀꯣꯔꯣꯠ ꯑꯣꯏꯅ ꯊꯝꯃꯒ ꯑꯥꯏꯗꯦꯟꯇꯤꯐꯥꯏ ꯇꯧꯕꯩꯗꯣ ꯑꯥ ꯑꯥ
ꯑ
ꯑꯗꯨꯁꯨ ꯅꯨꯡꯉꯥꯏ
ꯎꯝ ꯒꯦꯝ ꯅꯠꯇꯕ ꯒꯦꯝ ꯅꯠꯇꯕꯗꯤ ꯀꯩꯀꯩ ꯇꯧꯒꯦ
ꯄ ꯑꯩꯒꯤ ꯁꯪꯕ ꯃꯇꯝꯗꯒꯨꯝꯕ ꯇꯧꯕ ꯍꯥꯏꯔꯗꯤ ꯒꯥꯔꯗꯅꯤꯡ ꯒꯥꯔꯗꯦꯅꯤꯡꯒꯨꯝꯕꯗꯤ ꯇꯧꯋꯦ
ꯎꯝ
ꯑꯗꯨꯒ ꯑꯩ ꯑꯦꯛꯁꯔꯁꯥꯏꯁꯀꯨꯝꯕ ꯃꯔꯛ ꯃꯔꯛꯇꯒꯤ ꯇꯧꯋꯦ ꯁꯥꯏꯀꯜ ꯊꯧꯕ
ꯎꯝ
ꯑꯇꯣꯞꯄꯗꯤ ꯀꯌꯥ ꯇꯧꯗꯦꯗ ꯍꯧꯖꯤꯛꯇꯤ ꯗ꯭ꯔꯣꯣꯌꯤꯡ ꯒꯨꯝꯕꯗꯤ ꯕꯤꯠ ꯌꯥꯝ ꯂꯩꯌꯦꯕ ꯑꯩꯗꯣ ꯑ ꯀꯂꯔꯒ ꯄꯥꯏꯈꯤꯗꯕ ꯀꯨꯏꯔꯦ ꯍꯟꯗꯛꯇꯤ
ꯎꯝ ꯑꯩ ꯄꯥꯝꯗꯤ ꯄꯥꯝꯖꯕ ꯑꯗꯣ ꯑꯅꯝꯕꯅ ꯏꯁꯀꯦꯠꯁ ꯉꯥꯛꯇꯣꯛꯣꯏ ꯇꯦ ꯗ꯭ꯔꯣꯣꯌꯤꯡꯗꯨꯗꯤ ꯀꯩꯅꯣ ꯌꯥꯝ ꯏꯁꯤꯛ ꯑꯣꯏꯔꯛꯄ ꯍꯥꯏꯇꯥꯔꯦ ꯑꯩꯈꯣꯏ ꯀ ꯀꯩꯅꯣ ꯃꯃꯥ ꯕꯕꯥꯗ
ꯑ
ꯀꯩꯅꯣ ꯇꯧꯕꯒꯤ ꯂꯥꯏ ꯌꯦꯛ ꯀꯥꯏ ꯃꯇꯝ ꯃꯥꯡꯍꯜꯂꯑꯦ ꯈꯣꯠꯂꯛꯑꯦ ꯀꯥꯏꯅ ꯇꯧꯕ
ꯑꯣ
ꯂꯥꯏꯌꯦ ꯑꯩꯈꯣꯏꯁꯨ ꯐꯖꯅ ꯄꯥꯝꯉꯤ ꯑ ꯑꯥꯎ ꯑꯧ ꯑꯩꯅ ꯁꯣꯝꯗ ꯂꯥꯏꯔꯤꯛ ꯄꯥꯝ ꯄꯥ ꯂꯣꯏ ꯂꯣꯏꯅ ꯌꯦꯛꯇꯣꯏꯅꯦ
ꯑꯩꯕꯤ ꯍꯥꯏꯗꯤ ꯍꯥꯏ ꯏꯇꯦꯗ ꯌꯥꯝꯕꯅ
ꯑ ꯑꯩꯁꯨ ꯀꯥ ꯍꯦꯟꯅ ꯍꯩꯕꯕꯨꯗꯤ ꯅꯠꯇꯦ ꯑꯗꯨꯁꯨ ꯎꯝ ꯑꯦꯅꯤꯃꯦꯒꯨꯝꯕꯁꯦ
ꯑꯥ
ꯁꯤꯗꯤ ꯐꯖꯅ ꯁꯨꯝ ꯌꯦꯛꯂꯛꯑꯦꯕ ꯑꯣ ꯀ꯭ꯂꯥꯁ ꯀ꯭ꯂꯥꯁ ꯇꯨ ꯊ꯭ꯔꯤꯗ ꯀꯁꯦ ꯀꯩꯅꯣ ꯇꯧꯁꯦ ꯏꯃꯥꯟꯅꯕꯅ ꯍꯧꯖꯤꯛ ꯑꯩ ꯑꯦ ꯀꯗ ꯃꯣꯏ ꯀꯩꯅꯣꯒ ꯆꯞ ꯃꯥꯟꯅꯅ ꯀꯩꯅꯣ ꯇꯧ ꯄꯩꯁꯥꯅꯒ ꯂꯩꯗꯣꯏꯅꯤ ꯑꯗꯨꯒ ꯑꯩꯈꯣꯏ ꯈꯤꯇꯪ ꯅꯪꯁꯨ ꯅꯪꯉꯛꯑꯦꯕꯀꯣ
ꯎꯝ
ꯑꯣ ꯀꯇꯔꯒꯗꯤ ꯂꯩꯕ ꯉꯝꯗꯕꯤꯒ ꯇꯧꯕꯗꯣ ꯀ꯭ꯂꯦꯠ ꯀ꯭ꯂ ꯃꯖꯤ ꯊꯦ ꯄꯣꯠ ꯆꯠꯄꯤꯗ ꯇꯧꯋꯦꯕ ꯏꯃꯥꯟꯅꯕꯅ ꯀꯇꯔ ꯑꯃꯒ ꯑꯣꯟꯅꯔꯒ ꯂꯥꯛꯄ ꯑꯗꯨꯗꯒꯤ ꯑꯩꯅꯗꯤ ꯍꯔꯥꯎ ꯍꯔꯥꯎ ꯁꯣꯝꯗꯗꯤ ꯑꯩ ꯗ꯭ꯔꯣꯋꯤꯡꯗꯣ ꯀꯇꯔꯒ ꯑꯣꯟꯅꯔꯛꯑꯦ ꯄꯩꯁꯥ ꯄꯤꯔꯛꯑꯦꯅ ꯇꯧꯔꯒ ꯑꯩꯈꯣꯏ ꯃꯥꯥꯗ ꯇꯝꯗꯣꯏꯅꯦ ꯑꯩꯈꯣꯏ ꯃꯥꯅ ꯁꯣꯟꯝꯗ ꯊꯤꯅ ꯉꯥꯡꯉꯛꯇꯣꯏꯅ ꯑꯗꯨꯗꯒꯤ
ꯃꯆꯥꯗ ꯑꯆꯥꯄ ꯄꯤꯕ ꯑꯣꯏꯅ ꯂꯩ ꯄꯩꯁꯥꯗꯣ ꯅꯪꯅ ꯅꯪꯒꯤ ꯂꯥꯏ ꯌꯦꯛꯄꯨꯗ ꯑꯣꯟꯅꯔꯤꯕ ꯂꯥꯏ ꯌꯦꯛꯄꯗꯨꯁꯨ ꯄꯤꯊꯣꯛꯈꯣ ꯑꯗꯨꯒ ꯃꯥꯒꯤ ꯄꯣꯠ ꯆꯩꯗꯨꯁꯨ ꯄꯤꯊꯣꯛꯈꯣ ꯅꯣꯡꯉꯥꯜꯂ ꯄꯩꯁꯥꯁꯨ ꯄꯤꯈ꯭ꯔꯦ ꯈꯛꯇꯔꯁꯨ ꯄꯤꯔꯦ ꯑꯗꯨꯒ ꯗ꯭ꯔꯣꯋꯤꯡꯗꯨ ꯁꯨꯝ ꯃꯥꯡꯈ꯭ꯔꯦ
ꯍ
ꯑꯗꯨꯗꯤ ꯍꯧꯖꯤꯛꯁꯨ ꯑꯗꯨꯝ ꯍꯩꯗꯤ ꯍꯩꯔꯝꯅꯤ ꯌꯥꯝ ꯌꯦꯛꯄ ꯍꯧꯖꯤꯛ ꯀꯝ ꯌꯦꯛꯇ꯭ꯔꯕꯣ
ꯄꯥꯛꯄꯨꯗꯤ ꯌꯦꯛꯇꯦ ꯑꯗ ꯈꯔꯗꯤ ꯁꯨꯝ ꯑꯃꯨꯛ ꯌꯦꯛꯑꯦ
ꯑꯣ
ꯁꯨꯝ ꯅꯨꯡꯉꯥꯏꯕ ꯍꯥꯏꯇꯥꯔꯦ ꯑꯗꯨ ꯑꯗꯨ ꯋꯥꯈꯜꯒ ꯊꯥꯗꯔꯛꯑꯒ ꯇꯧ
ꯑꯩꯗꯤ ꯀꯩ ꯑꯥ ꯍꯥꯏꯔꯛꯑꯣꯅꯦꯦ ꯁꯄ꯭ꯔꯦꯞꯕꯨꯛ ꯀꯨꯝꯕ ꯁꯥꯕꯗꯣ ꯖꯔꯅꯦꯜ ꯑꯗꯨꯒꯨꯝꯕꯗꯣ ꯌꯥꯝ ꯄꯥꯝꯃꯦꯕ
ꯑꯣ
ꯑꯗꯨꯒꯤ ꯑꯩꯗꯤ ꯀꯩꯅꯣ ꯌꯥꯝ ꯑꯥ ꯑꯩꯈꯣꯏ ꯐꯥꯏꯟ ꯑꯥꯔꯠꯁꯨ ꯃꯇꯦꯛ ꯀꯩꯅꯣ ꯏꯂꯚꯦꯟ ꯇꯨꯋꯦꯜꯐꯇꯗꯤ ꯂꯧꯔꯛꯑꯦꯕ
ꯑ
ꯑꯗꯨꯗꯦꯏ ꯑꯩꯁꯨ ꯑꯗꯨꯝ ꯕꯤꯠ ꯌꯥꯎꯈꯤꯕꯗꯣ ꯑꯗꯨ ꯑꯣꯏꯌꯦꯕ ꯑꯩꯅ ꯄꯨꯔꯥ ꯇꯦꯂꯦꯟꯇꯦꯠꯀꯤꯤ ꯑꯣꯏꯕ ꯅꯠꯇꯦ ꯁꯨꯝ ꯄꯥꯝꯕꯩ ꯋꯥꯅꯤ
ꯍꯣꯕꯤ ꯍꯥꯏꯁꯤꯗꯤ ꯇꯦꯂꯦꯟꯀꯤ ꯅꯠꯇꯦ ꯑꯩꯈꯣꯏꯒꯤ ꯋꯥꯈꯜ ꯄꯣꯊꯥꯐꯝ ꯀꯣ ꯑꯗꯨꯁꯨ ꯑꯩꯈꯣꯏꯒꯤ ꯄꯥꯝꯖꯕ ꯄꯦꯁꯟꯗ ꯁꯨꯝ ꯊꯤꯕꯩꯅꯦꯅ
ꯍꯣꯌ ꯍꯧꯖꯤꯛꯁꯦ ꯁ꯭ꯋꯤꯝꯃꯤꯡꯁꯨ ꯇꯝꯅꯤꯡꯉꯒ ꯂꯩꯕꯅꯦ ꯑꯩꯁꯦ
ꯏꯔꯣꯏꯕꯥ ꯍꯩꯇꯕꯥ ꯏꯝ
ꯎꯝ ꯑꯩꯈꯣꯏꯗꯤ ꯄꯤ ꯑ ꯄꯤꯛꯏꯉꯩꯗꯤ ꯁꯨꯝ ꯄꯨꯈ꯭ꯔꯤ ꯂꯩꯕꯀꯣ ꯑꯗꯨꯩ ꯁꯨꯝ ꯀꯩꯅꯣ ꯇꯧꯈ꯭ꯔꯦ ꯁꯨꯝ ꯄꯨꯈ꯭ꯔꯤ ꯂꯩꯔꯝꯃꯦꯅ ꯁꯨꯝ ꯍꯩꯈꯔꯦ
ꯑꯁ ꯑꯩꯈꯣꯏ ꯑꯩꯈꯣꯏꯁꯨ ꯌꯥꯗꯕ ꯑꯩꯈꯣꯏꯅ ꯑꯗꯨꯃꯥꯏꯅ ꯄꯨꯈ꯭ꯔꯤꯗꯒꯨꯝꯕ ꯀꯨꯝꯕꯗꯣ ꯌꯥꯔꯛꯇꯕꯅꯤꯅ ꯍꯩꯇ꯭ꯔꯦꯕ
ꯎꯝ
ꯆꯦꯛꯁꯤꯟꯕꯒꯤ ꯑꯗꯨꯝ ꯍꯩꯈꯤꯗ꯭ꯔꯦꯕ
ꯎꯝ ꯑꯩꯈꯣꯏꯁꯨ ꯌꯥꯗꯦ ꯌꯥꯗꯦ ꯑꯗꯣ ꯂꯣꯟ ꯂꯣꯟꯅ ꯀꯩꯅꯣ ꯇꯧꯕ
ꯍꯣꯏ ꯑꯗꯣ ꯅꯨꯄꯥꯅꯗꯤ ꯁꯤꯒꯨꯝꯕꯁꯦ ꯍꯩꯒꯜꯂꯦꯕ
ꯑꯥ ꯑꯩꯈꯣꯏꯗ ꯑꯃꯨꯛ ꯍꯧꯖꯤꯛꯀꯤ ꯔꯦꯁꯇ꯭ꯔꯤꯛꯁꯟ ꯊꯝꯕꯁꯦ ꯈꯔ ꯍꯟꯊꯩꯗꯅ
ꯑꯥ ꯆꯨꯝꯃꯦ
ꯑꯗꯨꯗꯒꯤꯅꯦ
ꯆꯦꯛꯁꯤꯟꯕꯅꯦ ꯅꯨꯄꯤꯅꯗꯤ ꯑꯗꯨꯝ ꯍꯂꯛ ꯍꯦꯟꯕ ꯃꯥꯜꯂꯦ ꯄꯦꯔꯦꯟꯁꯁꯤꯡꯁꯦ
ꯎꯝ ꯆꯦꯛꯁꯤꯟꯁꯨ ꯆꯦꯛꯁꯤꯟꯒꯗꯕꯅꯦ ꯑꯗꯣ ꯑꯗꯨꯒꯨꯝꯕꯗꯗꯤ ꯊꯤꯡꯕꯒꯤ ꯃꯔꯝꯗꯤ ꯂꯩꯇꯦꯅꯗꯤ ꯈꯟꯗꯤ ꯈꯂꯦ ꯍꯥꯏꯗꯤ
ꯎꯝ
ꯍꯥꯏꯗꯤ ꯃꯣꯏ ꯁꯣꯏꯗꯅ ꯉꯥꯝꯗꯅꯕꯀꯣ ꯍꯥꯏꯗꯤ ꯃꯣꯏꯅ ꯄꯥꯝꯃꯤꯗꯨꯣ ꯁꯨꯝ ꯇꯧꯍꯜꯂꯒ ꯑꯩꯈꯣꯏꯅ ꯌꯦꯡꯁꯤꯟꯕꯗ ꯈꯔ ꯍꯦꯟꯅ ꯌꯦꯡꯁꯤꯜꯂꯣꯏ ꯅꯠꯇ꯭ꯔꯥ
ꯍꯣꯏ ꯃꯣꯏꯅ ꯁꯨꯄꯔꯚꯥꯏꯁ ꯐꯖꯅ ꯇꯧꯕꯤꯔꯒ
ꯑꯣ ꯑ ꯎꯝ ꯑꯩꯈꯣꯏ ꯑꯩꯈꯣꯏ ꯀꯥꯟꯗ ꯁꯦꯝꯗꯣꯛꯄ ꯍꯥꯏꯗꯅ ꯅꯠꯇ꯭ꯔꯥ
ꯃꯥꯅꯦ ꯑꯩꯈꯣꯏꯒꯤ ꯑꯩꯈꯣꯏ ꯖꯦꯅꯦꯔꯦꯁꯟꯗ ꯍꯥꯏꯇꯥꯔꯦ ꯑꯗꯨꯗꯗꯤ ꯑꯗꯨꯝ ꯑꯥ ꯌꯥꯝꯗꯤ ꯐꯔꯛꯑꯅꯤꯗ
ꯑꯥ ꯐꯔꯗꯤ ꯐꯔꯅꯤ ꯑꯗꯨ ꯐꯠꯇꯕꯁꯨ ꯑꯃꯨꯛ ꯌꯥꯎꯔꯛꯇꯣꯏꯅꯦ ꯀꯩꯒꯤꯅꯣ ꯍꯥꯏꯀꯥꯟꯗ ꯍꯥꯏꯗꯤ ꯍꯥꯟꯅꯩꯩꯅꯣꯏ ꯄꯨꯔꯥ ꯏꯁꯇ꯭ꯔꯤꯛ ꯑꯣꯏꯔꯝꯅꯤꯗꯅ ꯑꯩꯈꯣꯏ ꯀꯥꯟꯗ ꯑꯃꯨꯛ ꯄꯨꯔꯥ ꯊꯥꯗꯣꯔꯛꯇꯣꯏꯅꯦꯕ
ꯃꯥꯅꯦ
ꯑꯉꯥꯡꯁꯤꯡ ꯂꯝ ꯍꯦꯜꯂ ꯀꯥꯟꯗ ꯑꯉꯥꯡꯅꯤꯅ ꯇꯧꯗꯁꯅꯨ ꯉꯥꯎꯁꯤꯟꯅꯁꯅꯨꯒ ꯇꯧꯔꯣ ꯍꯧꯖꯤꯁꯨ ꯃꯌꯥꯝ ꯂꯩꯕꯅꯦꯕ
ꯃꯥꯅꯦ
ꯑꯗꯨꯗꯤ ꯑꯣꯏꯔꯦ ꯍꯥꯏꯅ ꯇꯥꯅ ꯇꯥꯅ ꯐꯨꯅꯤꯡꯉꯤ
ꯑꯁ ꯑꯗꯣ ꯍꯧꯖꯤꯛ ꯑꯁ ꯍꯥꯏꯅ ꯇꯅ ꯌꯥꯗꯕ ꯄꯦꯔꯦꯟꯁ ꯌꯥꯝ ꯂꯩꯕꯅꯦ
ꯑꯥꯎ ꯑꯗꯨꯅꯦ ꯍꯥꯟꯅꯗꯤ ꯑꯩꯈꯣꯏꯅ ꯑꯣꯖꯥ ꯀꯤꯔꯝꯕ ꯍꯧꯖꯤꯛꯇꯤ ꯑꯣꯖꯥꯅ ꯁꯥꯇ꯭ꯔ ꯀꯤꯔꯦꯗꯅ
ꯍꯣꯏ ꯇꯨꯋꯁꯟ ꯇꯧꯕꯅꯤꯅ ꯈꯪꯉꯦꯕ ꯄꯦꯔꯦꯟꯁ ꯁꯤꯡꯁꯦ ꯃꯈꯜ ꯃꯈꯜ ꯌꯥꯝꯕꯗꯣ
ꯑ
ꯑꯗꯨ ꯀꯝꯄ꯭ꯂꯦꯟ ꯌꯥꯝ ꯇꯧꯕꯁꯨ ꯌꯥꯝ ꯂꯩꯌꯦ
ꯎꯝ
ꯃꯥꯒꯤ ꯑꯉꯥꯡ ꯌꯦꯡꯗꯕꯤꯒꯀꯣ
ꯎꯝ ꯑꯦ ꯑꯗꯨꯗꯥꯃꯥꯏꯅ ꯀꯝꯄ꯭ꯂꯦꯟ ꯇꯧꯕ ꯂꯥꯛꯄꯈꯩꯁꯤꯅꯦ ꯑꯩꯅ ꯅꯨꯡꯉꯥꯏꯔꯤꯁꯦ ꯍꯥꯏꯕ ꯀꯥꯟꯗꯗꯤ ꯑ ꯍꯥꯏꯕ ꯀꯥꯟꯗꯗꯤ ꯀꯩꯅꯣ ꯇꯧꯗꯣꯏꯅꯦꯕ ꯌꯥꯝ ꯀꯟꯅ ꯁꯋꯥ ꯉꯥꯡꯉꯣꯏꯕꯀꯣ ꯍꯥꯏꯗꯤ ꯑꯍꯟ ꯑꯣꯏꯕꯅꯤꯅ ꯑꯗꯨꯒ ꯃꯣꯏꯒꯤ ꯃꯣꯏ ꯃꯆꯥꯁꯤꯡꯅ ꯇꯧꯔꯤꯁꯤꯡꯗꯨ ꯍꯥꯏꯔꯅꯤꯗꯅ ꯑꯗꯣ ꯑꯩꯅ ꯀꯃꯥꯏꯅ ꯇꯧꯕ ꯑꯗꯨꯒ ꯂꯧꯗꯕ ꯑꯗꯨꯒ ꯂꯧꯗ꯭ꯔꯃꯤꯅ ꯀꯃꯥꯏꯅ ꯇꯧꯔꯒ ꯐꯒꯠꯂꯛꯀꯅꯤ ꯈꯣꯠꯀꯅꯤ ꯇꯧꯔ ꯐꯖꯅ ꯑꯦꯛꯁꯄꯂꯦꯟ ꯇꯧꯔꯒ ꯉꯥꯡꯊꯔ ꯀꯥꯟꯗ ꯃꯣꯏ ꯌꯥꯝ ꯈꯨꯝꯃ ꯆꯠꯈꯤꯗꯣꯏꯅꯦ ꯑꯗꯨꯀꯥꯟꯗ ꯑꯩꯅ ꯍꯔꯥꯎ ꯍꯔꯥꯎ ꯂꯩꯍꯧꯗꯣꯏꯅꯦ
ꯑꯗꯨꯕꯨ ꯑꯩꯗꯤ ꯋꯥ ꯀꯌꯥ ꯉꯥꯡꯕ ꯍꯩꯇꯦꯕ ꯑꯍꯟꯁꯤꯡꯗꯁꯨ ꯑꯗꯨꯒꯤ ꯑꯩꯗꯤ ꯑꯗꯨꯝ ꯏꯊꯟꯇ ꯑꯣꯏꯅ ꯏꯃꯣꯁꯅꯦꯜ ꯑꯣꯏꯔ ꯂꯩꯍꯧꯕꯗꯣ
ꯃꯣꯏꯅ ꯀꯝꯄꯂꯦꯟ ꯇꯧꯋꯤꯗꯣ
ꯑꯥ ꯀꯩꯅꯣ ꯇꯥꯎꯋꫭ ꯑꯦ ꯑꯗꯨꯏ ꯑꯩ ꯑꯃꯥ ꯍꯥꯏꯔꯛꯀꯦ ꯅꯪ ꯉꯁꯤ ꯑꯥ ꯑꯥ ꯉꯁꯤꯖꯦ ꯑꯍꯟ ꯑꯃꯅ ꯉꯥꯡ ꯉꯝꯃꯦꯅ ꯈꯜꯂꯖꯤꯗꯅ
ꯑꯥ
ꯑꯗꯨꯗꯣ ꯃꯥꯅ ꯉꯥꯡꯉꯤꯖꯦ ꯂꯣꯏ ꯏꯁꯤꯜꯂꯣꯕꯀꯣ ꯑꯗꯨꯒ ꯀꯩ ꯈꯨꯝꯕ ꯌꯥꯒꯦꯗꯣ ꯇꯧꯔ ꯑꯃꯨꯛ ꯈꯜꯂꯣꯕ ꯑꯗꯨꯒ ꯅꯪ ꯈꯝꯅꯤꯡꯕ ꯑꯃꯥꯗꯤ ꯂꯩꯔꯝꯅꯤꯗꯅ ꯑꯗꯨꯗꯣ ꯑꯃꯨꯛ ꯏꯊꯣꯛꯑꯣꯕꯀꯣ ꯑꯗꯨ ꯁꯨꯝ ꯇꯣꯏꯅ ꯏꯊꯣꯔꯛꯑꯀꯥꯟꯗꯅꯦ ꯅꯪ ꯍꯧꯖꯤꯛꯀꯤ ꯃꯤ ꯐ꯭ꯔꯦꯟꯁꯇꯨꯅ ꯃꯊꯪꯗ ꯉꯥꯡꯉꯥꯛꯀꯥꯟꯗ ꯀꯩꯅꯣ ꯇꯧꯔꯛꯇꯣꯏꯅꯦꯕ ꯅꯪꯉꯣꯟꯗ ꯍꯧꯖꯤꯛ ꯄꯥꯎꯈꯨꯝ ꯇꯛꯂꯥꯎꯅ ꯊꯣꯛꯂꯛꯑꯅꯤꯗꯅ ꯑꯣ ꯌꯥꯝ ꯀꯟꯅ ꯍꯥꯏꯗ꯭ꯔꯖꯨ ꯐꯖꯅ ꯁꯨꯝ ꯍꯥꯏꯈꯔ ꯂꯣꯏꯔꯦ
ꯍꯣꯏ ꯀꯟꯅ ꯍꯥꯏꯅꯤꯡꯗꯦꯗ
ꯎꯝ ꯑꯩꯈꯣꯏꯖꯨ ꯋꯥ ꯉꯥꯡꯕꯗꯤ ꯌꯥꯝ ꯀꯟꯅ ꯀꯩꯁꯨ ꯈꯣꯟ ꯑꯀꯟꯕꯗꯤ ꯀꯩꯁꯨ ꯁꯤꯖꯤꯟꯅꯗꯦꯕ
ꯎꯝ
ꯄꯣꯏꯟꯇ ꯗꯛ ꯗꯛ ꯂꯥꯎꯅ ꯉꯥꯡ ꯃꯣꯏꯅ ꯉꯥꯡꯉꯤꯖꯤꯡꯗꯣ ꯀꯩꯅꯣꯗꯣ ꯄꯠ ꯄꯠ ꯂꯥꯎꯅ ꯀꯠꯊꯠꯄ ꯀꯟꯅ ꯉꯥꯡꯗꯦꯗ
ꯎꯝ ꯑꯁ ꯑꯗꯨꯃꯥꯏꯅ ꯎꯝ ꯇꯧꯕ ꯌꯥꯝ ꯂꯩꯌꯦ ꯑꯩꯒꯤ ꯏꯁꯇꯨꯗꯦꯟ ꯀꯝꯄ꯭ꯂꯦꯟ ꯃꯔꯝ ꯆꯥꯗꯅ ꯀꯝꯄ꯭ꯂꯦꯟ ꯌꯥꯝ ꯄꯤꯕꯗꯣ
ꯎꯝ
ꯑꯗꯨ ꯌꯥꯝ ꯂꯩꯌꯦꯕ ꯑꯗꯣ ꯑꯩꯅ ꯍꯣꯝꯋꯥꯔꯛ ꯀꯨꯝꯕ ꯄꯤꯔꯒ ꯇꯧꯔꯛꯇꯕꯒꯨꯝꯕ ꯑꯗꯨꯒꯨꯝꯕꯗꯨꯗꯤ ꯃꯣꯏ ꯀꯩꯁꯨ ꯍꯥꯏꯗꯦꯕ ꯍꯥꯏꯗꯤ ꯑꯩꯗꯣ ꯄꯨꯔꯥ ꯃꯣꯏꯒꯤ ꯄꯦꯔꯦꯟꯁꯃꯛꯇꯤ ꯅꯠꯇꯦꯗꯅ ꯑꯉꯥꯡꯗꯨꯒꯤ ꯄꯨꯔꯥ ꯌꯦꯡꯖꯟꯕꯤꯌꯣ ꯍꯥꯏꯕꯩ ꯇꯥꯏꯌꯦꯞꯇ ꯃꯣꯏ ꯇꯧꯔꯛꯄ ꯌꯥꯝ ꯌꯥꯎꯋꯦꯕ
ꯎꯝ ꯑꯗꯨꯏꯗꯤ ꯁꯨꯃꯥꯏꯅ ꯑꯩ ꯅꯥꯛꯇ ꯑꯣꯏꯅ ꯊꯝꯃꫭ ꯑꯗꯨꯒ ꯐꯖꯅ ꯌꯦꯡꯁꯤꯜꯂꯒꯦꯅ ꯍꯥꯏꯌꯦ
ꯑꯗꯨꯃꯥꯏ ꯍꯥꯏꯒꯦ ꯃꯊꯪꯗ
ꯍꯥꯏꯌꯦ
ꯕꯦꯔꯥ ꯀꯥꯏꯌꯦꯕ
ꯑꯥ ꯃꯣꯏꯅ ꯌꯨꯝꯗꯐꯥꯎ ꯁꯦꯟꯅ ꯉꯝꯗꯕ ꯑꯉꯥꯡꯗꯣ ꯄꯨꯡ ꯑꯃ ꯑꯅꯤꯁꯤꯗ ꯀꯩ ꯁꯦꯟꯅꯔꯒꯅꯣ ꯑꯩꯈꯣꯏꯅ ꯁꯦꯝꯗꯣꯛꯇꯣꯏꯁꯦ
ꯑꯗꯨꯅꯦꯕ ꯑꯗꯨꯃꯛꯅꯤ ꯑꯩꯅ ꯍꯥꯏꯅꯤꯡꯕꯁꯨ
ꯑꯥ ꯑꯥ ꯑꯥ ꯑꯥ ꯑꯗꯨ ꯑꯗꯨꯋꯥꯏꯅꯗꯤ ꯍꯥꯏꯗꯤ ꯍꯥꯏꯔꯨꯅꯨꯍꯦ
ꯍꯣꯏ ꯑꯗꯨ ꯍꯥꯏꯔꯨꯔꯗꯤ ꯑꯃꯨꯛ ꯁꯥꯎꯈꯤꯗꯨꯏ
ꯑꯥꯎ ꯑꯩꯅ ꯍꯥꯏꯁꯦ ꯍꯧꯖꯤꯛ ꯃꯣꯏ ꯀꯝꯄ꯭ꯂꯦꯟ ꯇꯧꯔꯛꯑꯦꯗꯅ ꯑꯩ ꯑꯍꯥꯟꯕꯩꯗꫭ ꯑꯥ ꯃꯣꯏꯅ ꯉꯥꯡꯏꯗꯨ ꯇꯥꯔꯛꯑꯅꯤꯗꯅ ꯑꯗꯣ ꯑꯦ ꯑꯗꯨ ꯁꯨꯃꯥꯏꯅ ꯇꯧꯅꯤ ꯁꯨꯃꯥꯏꯅ ꯇꯧꯅꯤ ꯑꯩꯅꯗꯤ ꯁꯨꯃꯥꯏꯅ ꯇꯧꯔꯥ ꯍꯥꯏꯈꯤꯕꯅꯦ ꯈꯣꯠꯈꯤꯕꯅꯦ ꯑꯗꯣ ꯑꯩꯁꯨ ꯑꯩꯅ ꯉꯝꯖꯕꯤꯗꯗꯤ ꯁꯤꯗ ꯁꯨꯝ ꯑꯩꯅ ꯇꯥꯛꯐꯝ ꯊꯣꯛꯄꯗꯤ ꯇꯥꯛꯀꯅꯤ ꯑꯗꯨ ꯑꯉꯥꯡꯁꯤꯅ ꯑꯩꯅ ꯐꯅ ꯇꯥꯛꯑꯒꯁꯨ ꯃꯥꯅ ꯇꯨꯏꯁꯟ ꯐꯅ ꯆꯠꯂꯒꯁꯨ ꯌꯨꯝꯗ ꯍꯜꯂꯒ ꯁꯨꯡꯄꯥ ꯄꯥꯗ꯭ꯔꯕ ꯑꯗꯨꯒ ꯅꯣꯏꯅꯁꯨ ꯁꯦꯟ ꯗꯔ꯭ꯕ ꯍꯥꯟꯅꯩ ꯃꯑꯣꯡꯗ ꯁꯨꯝ ꯀꯩꯝꯇꯥ ꯀꯩꯅꯣꯅ ꯍꯟꯖꯤꯜꯂꯛꯀꯅꯤ ꯃꯔꯨ ꯑꯣꯏꯔꯤꯗꯤ ꯑꯉꯥꯡꯁꯤꯡꯅ ꯍꯧꯖꯤꯛ ꯁꯦꯜꯞ ꯏꯁꯇꯗꯤꯁꯤꯅꯦ ꯑꯗꯨ ꯇꯧꯍꯟꯕ ꯉꯝꯗ꯭ꯔꯗꯤ ꯅꯣꯏꯅ ꯐꯩꯅꯥꯝ ꯑꯩꯉꯣꯟꯗ ꯉꯥꯡꯉꯁꯨ ꯑꯩꯅ ꯑꯉꯥꯡꯗ ꯐꯩꯅꯥꯝ ꯑꯉꯥꯡꯉꯥꯁꯨ ꯀꯔꯤꯝ ꯀꯥꯟꯅꯔꯣꯏꯅ ꯍꯥꯏꯕꯅꯦꯕ
ꯎꯝ ꯆꯨꯝꯃꯦ ꯃꯣꯏ ꯁꯦꯜꯐ ꯏꯁꯇꯗꯤꯁꯦ ꯁꯨꯡꯇꯧ ꯇꯧꯗꯦꯕ
ꯑꯦ ꯇꯧꯗꯦ ꯇꯧꯗꯦ ꯍꯧꯖꯤꯛꯀꯤ ꯑꯉꯥꯡꯁꯤꯡꯁꯦ ꯃꯣꯏ ꯁꯦꯟꯅꯕ ꯇꯜꯂꯃꯤꯅ ꯊꯥꯗꯣꯛꯈ꯭ꯔꯅꯤ ꯑꯗꯨꯒ ꯇꯤꯚꯤ ꯈꯔ ꯌꯦꯡꯍꯟꯅꯤ ꯐꯣꯟ ꯈꯔ ꯄꯥꯏꯍꯜꯂꯅꯤ ꯑꯗꯨꯒ ꯂꯥꯏꯔꯤꯛꯇꯤ ꯍꯩꯇ꯭ꯔꯦ ꯑꯃꯨꯛ ꯍꯥꯏꯔꯛꯑꯅꯤ
ꯑꯗꯨꯅꯦ ꯅꯍꯥꯟ ꯑꯃꯁꯨ ꯑꯁ ꯃꯥꯗꯣ ꯁ꯭ꯀꯨꯜꯗꯣ ꯈꯔ ꯀꯩꯅꯣ ꯑꯩꯈꯣꯏ ꯑꯗꯨꯋꯥꯏꯒꯤ ꯁ꯭ꯀꯨꯜꯗ ꯇꯝꯃꯝꯕꯗꯒꯤ